ꯍꯜꯂꯣ
ꯇꯥꯔꯔꯕꯣ
ꯇ
ꯑꯣ ꯁꯒꯥꯝ ꯃꯈꯣꯟ ꯇꯥꯔꯦꯍꯦ
ꯑꯁꯤꯔꯤ ꯀꯄꯦ
ꯁꯤꯦ ꯀꯄꯕꯥ
ꯏꯔꯗꯔꯨ ꯇꯣꯞ ꯈꯔ ꯉꯁꯤꯗꯤ ꯑꯩꯈꯣꯏ ꯏꯃꯅ ꯅꯍꯥꯟ ꯀꯩ ꯂꯩꯨꯖꯕꯅꯦ ꯉ ꯁꯤꯗꯤ ꯑꯩꯈꯣꯏ ꯃꯥꯁꯤ ꯌꯨꯝ ꯆ ꯀꯈꯤꯕꯥꯖ ꯑꯩꯈꯣꯏ ꯆꯂꯨꯖꯔꯨ ꯀꯥꯄꯦꯔꯦ ꯍꯣ ꯃꯨ ꯁ ꯄ ꯃꯨ ꯃꯣꯟ ꯊꯣꯏ ꯃꯁꯤꯗꯤ
ꯑꯣ ꯃꯕꯣꯛꯀꯤ ꯃꯈꯨꯠꯇꯨꯅ ꯀꯞꯇ꯭ꯔꯕ ꯃꯃꯥꯏ ꯃꯈꯨꯠꯇꯨꯅ ꯀꯞꯄꯕ ꯈꯪꯕꯖꯥꯠꯅꯤ ꯃꯈꯨꯠ ꯈꯪꯕꯖꯥꯠꯅꯤ
ꯑꯗꯨꯅꯤ ꯃꯕꯨ ꯆꯥꯛ ꯆꯥꯛꯁꯦ ꯅꯨꯡꯊꯤꯜ ꯉꯁꯥꯏ ꯆꯔꯥ ꯋꯥꯟꯁꯤꯜꯂꯨꯕ ꯆꯥꯛ ꯆꯥꯅꯤꯡꯊꯤꯅ ꯆꯥꯗꯔꯤ ꯀꯣꯏꯁꯕꯨꯗꯨꯁꯒꯔ
ꯊꯦꯡꯉꯦ ꯍꯧꯖꯤꯛ ꯄꯨꯡ ꯃꯥꯄꯟ ꯇꯥꯔꯦ ꯀꯩꯅꯣ ꯆ ꯍ ꯈꯔ ꯅꯣꯏ ꯅꯨꯃꯤꯗꯥꯡ ꯇꯨꯝꯝ ꯉꯥꯏꯔꯦ ꯆꯥꯛ ꯆꯔꯗꯦ
ꯊꯦꯡꯉꯦ ꯉꯁꯥꯏ ꯆꯥꯕꯗꯨꯁꯨ ꯊꯦꯡꯕ ꯄꯨꯡ ꯑꯍꯨꯝ ꯇꯥꯔꯛꯑꯦ ꯉꯁꯥꯏ ꯆꯥꯕꯗꯨꯁꯨ ꯑꯩꯛꯇꯁꯨꯣ ꯉꯔꯥꯡ ꯆꯥꯛ ꯂꯦꯝꯃꯦꯅ ꯉꯧꯔ ꯆꯥꯅꯔꯨꯕ ꯑꯩ ꯆꯀ ꯊ ꯃꯈꯣꯏꯗꯣ ꯂꯣꯏ ꯂꯦꯝꯅꯔꯕ ꯑꯗꯩ ꯅꯨꯡꯊꯤꯜ ꯑꯃꯨꯛ ꯆꯔꯥ ꯋꯥꯁꯟꯅꯔꯨꯕ
ꯀꯩ ꯃꯊꯦꯜ ꯊ ꯅꯪ ꯊꯣꯡꯉꯤꯔ ꯅꯠꯇ꯭ꯔ ꯀꯅꯥꯅ ꯊꯣꯡꯉꯤꯅꯣ
ꯑꯥ ꯇꯣꯡꯉ ꯇꯣꯡꯉꯦ
ꯀꯩ ꯌꯦꯟꯁꯥꯡ ꯊꯣꯡꯉꯕ
ꯌꯦꯟꯗꯦ ꯑꯃ ꯆꯝꯊꯣꯡ ꯊꯣꯡꯁꯤꯟꯈ꯭ꯔꯦ
ꯑꯣ ꯑꯇꯩꯗꯤ ꯌꯥꯎꯗ꯭ꯔꯣ ꯉꯥ ꯅꯅꯨꯡ ꯌꯥꯎꯗ꯭ꯔꯣ
ꯑꯇꯩ ꯌꯥꯎꯗꯦ ꯑꯩꯈꯣꯏꯆꯦ ꯑꯩꯈꯣꯏ ꯆꯦ ꯁꯔꯨꯛꯄꯨꯗꯤ ꯉꯥꯏꯍꯍꯔꯦ ꯆ ꯆ ꯆꯥꯅꯤ ꯆ꯭ꯔꯦ ꯍꯥꯏꯔꯦ ꯇꯝꯃꯨꯔꯅꯁꯨ ꯃꯣꯏ ꯃꯔꯨꯞ ꯇꯤꯟꯅꯕ ꯂꯩꯌꯦꯅ ꯆꯠꯈꯂꯦ
ꯎꯝ ꯀꯩꯅꯣ ꯇꯧꯕ꯭ꯔꯥ ꯍꯥꯏꯗꯤ ꯀꯥꯡꯉꯧꯒꯨꯝꯕ ꯆꯥ ꯌꯥꯗꯕ꯭ꯔꯥ ꯏꯆꯦꯗꯣ ꯊꯥꯎꯒꯨꯝꯕ ꯑꯃꯛ
ꯊꯥꯎꯗꯣ ꯌꯥꯝ ꯌꯥꯝꯗꯕꯤꯗ ꯄꯨꯔꯥ ꯀꯥꯡꯉꯧꯃꯥꯏꯅꯕꯨꯗꯤ ꯅꯠꯇꯕꯤꯗꯀꯣ ꯉꯥꯗꯨꯁꯨ ꯈꯔ ꯇꯥꯎ ꯍꯥꯏꯗꯤ ꯉ ꯇꯥꯎꯊꯣꯛꯑꯒ ꯂꯨꯞꯊꯣꯛꯑꯒꯕꯨꯗꯤ ꯌꯥꯏ ꯍꯥꯏꯕ ꯑꯗꯨꯏꯁꯨ ꯃꯥꯅ ꯆꯥꯔꯤꯔꯣꯏꯒꯦ ꯍꯌꯦꯡ ꯇꯨꯡꯅ ꯃꯉꯣꯟꯗ ꯑꯗꯦ ꯑꯉꯥꯡꯒ ꯀꯩꯅꯣ ꯇꯧꯔꯛꯇꯧ ꯁꯔꯛꯄꯨꯗꯤ ꯆꯥꯏꯔꯣꯏꯅ ꯂꯧꯔ ꯑꯣꯏꯅ ꯑꯗꯨꯝ ꯆꯥꯒ ꯂꯧꯔꯣꯏ ꯑꯣꯏꯅ ꯆꯥꯏ
ꯑꯣ ꯐꯔꯦ ꯑꯗꯨ ꯂꯧꯕꯗꯨꯅꯕꯨꯗꯤ ꯐꯩ ꯍꯥꯏ ꯊꯥꯎ ꯅꯨꯡꯗꯕ ꯍꯧꯖꯤꯛꯀꯤ ꯆꯥꯛꯈꯥꯎ ꯆꯀꯦ ꯅꯨꯡꯉꯥꯏꯔꯨꯔꯣꯏꯦꯕ ꯅꯪꯒꯤ ꯀꯩꯅꯣ
ꯃꯥꯏꯁꯨ ꯈꯔ ꯌꯦꯡꯉꯤꯁꯤ
ꯍꯣꯏ ꯑꯗꯨꯕꯨꯗꯤ ꯑꯗꯨꯒꯤꯗꯃꯛꯇꯅꯤ ꯀꯩꯅ ꯃꯥꯅ ꯑꯣꯄꯔꯦꯁꯟ ꯇꯧꯔꯛꯄ ꯑꯣꯏꯁꯨ ꯅꯠꯇ꯭ꯔꯗꯤ ꯀꯅꯥꯅꯕꯨ ꯑ ꯍꯥꯏꯗꯤ ꯍꯣꯏ ꯋꯥ ꯁꯤꯖꯤꯕꯗꯨꯗꯤ ꯑꯣꯏꯕ ꯋꯥꯗꯅꯕꯗꯤ ꯑꯣꯏꯕ ꯑꯗꯣ ꯍꯥꯏꯗꯤ ꯑꯣꯄꯔꯦꯁꯟ ꯇꯧꯔꯒꯅꯤ ꯑꯗꯨꯒꯨꯝꯕꯗꯣ ꯁꯦꯝꯃꯤ ꯌꯥꯏ ꯅ ꯀꯣ ꯐꯁꯅ ꯎ ꯏꯁ ꯂꯥꯛꯥꯏ ꯂꯥꯏꯑꯒ ꯍꯥꯏ ꯑꯃ
ꯂ ꯇꯦ ꯃꯔ ꯂ ꯑꯦꯅꯦ ꯀꯄ ꯁꯤꯆꯦ ꯉꯁꯤꯗꯣ ꯑꯩꯈꯣꯏ ꯃꯥ ꯑꯌꯨꯛꯇꯒꯤ ꯍꯥꯔ ꯍꯤꯗꯥꯛ ꯀꯥꯞꯄ ꯆꯠꯅꯦꯅ ꯆꯠꯈꯤꯗꯦ ꯍꯜꯂꯛꯇ꯭ꯔꯦ ꯑꯗꯨꯅ ꯃꯥꯅ ꯐꯥꯔ ꯇꯥꯔꯅꯤ ꯍꯥꯏꯗꯤ ꯍꯌꯦꯡꯁꯨꯨꯂꯥꯛꯑꯣꯏꯗ꯭ꯔꯥ ꯍꯥꯏꯔ ꯁꯟꯗꯦ ꯑꯣꯏꯕꯗꯨꯗ ꯂꯥꯛꯑꯔꯣꯏꯒꯦ ꯃꯥꯗꯣ ꯎ ꯏꯅꯝꯁꯨ ꯀꯩꯅꯣ ꯇꯧꯁꯤꯜꯂꯛꯑꯅꯤꯅ ꯍꯔ ꯇꯂꯤꯟ
ꯅꯣꯏ ꯐꯥꯎ ꯀꯃꯥꯏ ꯇꯧꯈ꯭ꯔꯃꯣ ꯍꯨꯟ ꯍꯧꯈ꯭ꯔꯕꯔꯣ ꯍꯥꯔ ꯀ ꯆꯥꯏꯕꯍꯔꯤꯗꯨꯕ
ꯍꯨꯜꯂꯦ ꯅꯍꯥꯟ ꯑꯩꯈꯣꯏꯅ ꯃꯤꯅꯥꯅꯤ ꯍꯣꯏꯒꯤ ꯀꯩꯅꯣ ꯌꯧꯗ꯭ꯔꯤꯉꯩꯗ ꯑꯥ ꯃꯣꯏ ꯇꯤꯌꯥꯃꯨꯒꯤ ꯀꯩꯅꯣ ꯇꯧꯗ꯭ꯔꯤꯉꯩꯗꯨꯗ ꯍꯥꯟꯅ ꯄ꯭ꯔꯕꯣ ꯍꯨꯟꯗꯣꯛꯎꯔꯝꯃꯦ ꯑꯩꯈꯣꯏ ꯏꯆꯦꯒꯤꯁꯨ ꯑꯃꯨꯛ ꯌꯧꯁꯤꯜꯂꯛꯗꯧꯅꯤꯅ ꯍꯥꯟꯅ ꯑꯗꯨꯒ ꯅꯍꯥꯟꯁꯤ ꯒꯤ ꯃꯩꯀꯥꯟꯗꯨꯗ ꯁꯦꯝꯃꯨꯔꯦ ꯄꯥꯝꯐꯦꯟ ꯍꯨꯟꯕꯅꯤꯅ ꯃꯔꯛ ꯁꯠꯄ ꯈꯣꯠꯄ ꯇꯧꯔꯨꯔꯦ ꯈꯔ ꯋꯥꯡꯉꯛꯏꯦ ꯍꯧꯖꯤꯛ ꯒꯥꯟꯙꯤ
ꯑꯣ ꯐꯩ ꯐꯩ ꯍꯥꯏꯗꯤ ꯑ ꯃꯇꯝ ꯌꯦꯡꯉꯤꯗꯣ ꯐꯩ ꯀꯠꯈꯩꯗ ꯐꯥꯡꯖꯤꯟꯅꯗꯅꯕ
ꯍꯣꯏ ꯑꯩꯈꯣꯏꯅ ꯃꯤꯅꯥꯅꯤꯅ ꯎ ꯉꯟꯃꯜꯂꯦ ꯑꯗꯨ ꯎ ꯉꯥꯡꯉꯝꯃꯤꯅꯦ
ꯑꯗꯨ ꯅꯣꯡ ꯇꯥꯕꯗꯤ ꯀꯩꯁꯨ ꯎ ꯀꯥꯏꯗꯨꯗ ꯍꯧꯖꯤꯛ ꯅꯣꯡ ꯑꯗꯨꯝ ꯄꯜꯂꯤ ꯄꯜꯂꯤ ꯇꯥꯕꯅ ꯌꯥ ꯌꯥꯝ ꯀꯟꯅ ꯆꯨꯕꯁꯨ ꯅꯠꯇꯦ ꯈꯔ ꯈꯔ ꯈꯔ ꯇꯥꯔꯤꯦꯅ ꯐꯥꯔ ꯑꯥ ꯂꯦꯟ ꯅꯨꯡ ꯇꯥꯕꯁꯨ ꯅꯠꯇꯕꯅꯤꯅꯀꯣ ꯑꯗꯨꯏꯕꯨꯗꯤ ꯀꯩꯁꯨ ꯇꯧꯔꯣꯏꯔꯕ
ꯍꯣꯏ ꯃꯣꯏꯅ ꯄꯥꯈꯠꯂꯤꯗꯨꯕꯨꯗꯤ ꯏꯁꯤꯡ ꯐꯪꯗ꯭ꯔ ꯑꯩꯈꯣꯏꯗꯨꯅ ꯑꯃꯨꯛꯅꯦ ꯏꯁꯤꯡ ꯐꯪꯉꯒꯅꯅꯦ ꯌꯥꯝ ꯐꯪꯉꯦꯕ ꯐꯪꯗ꯭ꯔꯒꯅ ꯌꯥꯝ ꯐꯪꯗꯕꯤ ꯃꯄꯥ ꯑꯣꯏꯌꯦꯕ ꯀꯨꯠꯁꯨ ꯀꯨꯠꯄꯅꯤꯅ ꯑꯗꯩ ꯄꯨꯐꯝꯗꯨ ꯐ ꯌꯥꯝ ꯇꯥꯕ ꯑꯗꯨꯒꯤ ꯈꯟꯕꯒꯤ ꯃꯣꯏꯅ ꯉꯟꯃꯜꯂꯤꯅꯤ ꯏꯁꯤꯡ ꯍꯌꯦꯡ ꯂꯥꯛꯇ꯭ꯔꯗꯤ ꯐꯔꯛ ꯇꯥꯅꯤ ꯂꯥꯛꯈ꯭ꯔꯕꯨꯗꯤ ꯐꯩꯌꯦꯅ ꯍꯥꯏꯕ ꯑꯗꯨꯒꯤ ꯃꯣꯏꯅ ꯉꯟꯃꯜꯂꯤꯦꯅ ꯉꯥꯡꯕ ꯑꯗꯣ ꯑꯩꯈꯣꯏ ꯃꯥꯅꯕ ꯑꯃꯨꯛ ꯆꯠꯇꯣꯏꯁꯤꯗꯤ ꯃꯥꯗꯅꯅꯤꯅ ꯂꯧꯒꯦ ꯍꯥꯏꯔꯣ ꯁꯣꯝꯒꯦ ꯍꯥꯏꯔꯣ ꯌꯨꯝꯒꯦ ꯍꯥꯏꯔꯣ ꯅꯣꯏꯅ ꯃꯥꯟꯅꯗꯅꯤꯅ ꯑꯗꯨꯏ ꯃꯈꯩꯗꯤ ꯌꯦꯡꯉꯀꯥꯟꯗꯗꯤ ꯍꯥꯟꯅ ꯄ꯭ꯔꯕꯣ ꯍꯨꯟꯖꯤꯟꯈ꯭ꯔꯒꯦꯗ ꯃꯣꯏꯅ ꯍꯥꯏꯔꯁꯨ ꯍꯥꯏꯅꯅ ꯑꯗꯨꯝ
ꯍꯣꯏ ꯑꯗꯨꯅ ꯐꯩꯌꯦ ꯍꯥꯏꯗꯤ ꯊꯕꯛꯇꯨ ꯆꯠꯂꯤꯉꯩꯗ ꯑꯗꯨꯝ ꯍꯨꯟꯕ ꯉꯝꯃꯔꯣꯏꯕ ꯇꯁꯦꯡꯅ ꯍꯥꯏꯔꯀꯥꯟꯗ ꯁꯣꯝꯒꯤ ꯑꯃꯨꯛ ꯆꯠꯂꯅꯤ ꯑꯗꯩ ꯌꯨꯝꯒꯤ ꯑꯃꯨꯛ ꯆꯠꯂꯅꯤ ꯑꯗꯩ ꯃꯣꯏ ꯍꯥꯟꯅ ꯀꯔꯝꯃꯒ ꯂꯩꯕꯗꯨꯒ ꯑꯃ ꯃꯛ ꯎꯗꯒꯌꯥꯟ ꯇꯥꯔꯣꯏꯕꯣ ꯑꯣ ꯑꯗꯨꯝ ꯑꯗꯨꯅ ꯃꯇꯝ ꯐꯪꯉꯦꯗꯣ ꯍꯈꯣꯏ ꯂꯧꯔꯤꯗꯨ ꯖꯤ ꯄꯥꯏ ꯑꯗꯨꯗꯕꯨꯗꯤ ꯅꯪ ꯍꯧꯖꯤꯛꯀꯥꯟ ꯄꯩꯁꯥ ꯑꯃꯨ ꯆꯪꯗ꯭ꯔꯕ ꯀꯩꯗꯧꯒꯦ
ꯈꯪꯗꯦ ꯑꯩ ꯆꯪꯉꯤꯕ ꯆꯪꯗ꯭ꯔꯥ ꯑꯗꯨꯝ ꯌꯦꯡꯗꯦ ꯑꯃꯐ ꯑꯩ ꯑꯩꯈꯣꯏ ꯃꯆꯥꯗꯒ ꯈꯪꯗꯦ
ꯅꯠꯇꯦ ꯅꯪꯒꯤ ꯁꯤꯗ ꯑꯗꯨꯝ ꯌꯕ ꯃꯅꯦ ꯄꯦꯃꯦꯟꯗ ꯆꯉ ꯀ ꯑꯗꯨꯝ ꯅꯣꯡꯒ ꯃꯃꯤꯠ ꯐꯥꯛꯏ ꯅꯣꯡ ꯇꯥꯛꯇꯣꯏꯕ ꯈꯪꯗ ꯇꯧꯔꯤꯁꯦ ꯑꯩꯅ ꯍꯌꯦꯡ
ꯑꯣ ꯀꯥꯏꯗ
ꯆꯤꯡꯂꯣꯝꯗ ꯁꯨꯝ ꯆꯠꯂꯨꯒꯦ ꯇꯧꯅꯦ ꯍꯥꯏꯗꯤ ꯁꯨꯇꯤ ꯍꯌꯦꯡꯅꯤꯗꯅ ꯑꯩꯈꯣꯏꯗꯤ ꯁꯟꯗꯦꯒꯨꯝꯕ ꯂꯥꯛꯄꯁꯤꯦ ꯄꯨꯔꯥ ꯑꯃ꯭ꯔꯤꯠꯇꯒꯨꯝ ꯈꯜꯂꯦ ꯍꯥꯏꯗꯤ ꯁꯟꯗꯦꯗ ꯉꯥꯏꯕꯗ ꯁꯤꯕ ꯍꯥꯏꯗꯤ ꯀꯩꯅꯣ ꯇꯧꯔꯦꯕ ꯍꯥꯏꯗꯤ ꯁꯨꯝ ꯊꯕꯛꯇꯣ ꯅꯨꯡꯇꯤꯒꯤ ꯆꯠꯂꯅꯤꯅ ꯄꯨꯡ ꯃꯉꯥ ꯃꯔꯤ ꯃꯈꯥꯏꯗꯦ ꯍꯧꯒꯠꯂꯒ ꯑꯉꯥ ꯑꯗꯨꯋꯥꯏꯗ ꯕꯁ ꯆꯣꯡꯉꯅꯤ ꯑꯗꯣ ꯆꯠꯂꯅꯤꯅ ꯑꯗꯩ ꯍꯜꯂꯛꯄꯅ ꯄꯨꯡ ꯅꯨꯡꯊꯤꯤꯟꯕꯨꯗꯤ ꯍꯥꯡꯕꯨꯗꯤ ꯍꯥꯡꯉꯦꯕꯨ ꯑꯗꯨꯝ ꯊꯕꯛꯇꯣ ꯑꯌꯨꯛꯇ ꯆꯠꯂꯨꯔꯀꯥꯟꯗꯗꯤ ꯄꯨꯡ ꯋꯥꯔꯅꯤꯅ ꯑꯗꯨꯝ ꯊꯥꯜꯂꯦ ꯑꯩ ꯆꯥꯛꯊꯣꯛꯄ ꯉꯝꯗ꯭ꯔꯦꯕ ꯇꯥꯏ ꯇꯥꯏꯌꯦ
ꯍ ꯀꯔ
ꯑꯣ ꯑꯣ ꯃꯔ ꯇꯃꯥꯎ ꯇꯛꯄꯕꯨ ꯌꯥꯎꯏ ꯇꯅ ꯑꯗꯨꯝ ꯍꯥꯏꯔꯛꯑꯣ ꯇꯥꯗ꯭ꯔꯒꯗꯤ ꯅ ꯃꯈ ꯃꯈꯥ ꯊꯥ ꯊ ꯃꯔ ꯋꯥ ꯅ ꯆ ꯆꯥꯔꯦ ꯑꯩꯈꯣꯏ ꯆꯥꯔꯦ ꯀꯩꯅꯣ ꯇꯧꯋꯦ ꯂꯐꯨ ꯏꯔꯣꯜꯂꯦ ꯑꯗꯨꯒ ꯀꯩꯅꯣ ꯎꯌꯦꯟ ꯎꯌꯦꯟ ꯇꯣꯛꯞꯄꯦ ꯑꯣ ꯈꯣꯏꯇꯦꯝꯗ ꯊꯣꯡꯉꯦ ꯁꯦꯠꯊꯈꯔꯦ ꯑꯩꯗꯤ ꯉꯁꯥꯏ ꯅꯨꯡꯊꯤꯜꯗꯣ ꯀꯩꯝ ꯆꯥꯗ꯭ꯔꯕ ꯑꯗꯨꯒꯤ ꯆꯥꯛ ꯇꯨꯜꯂꯥꯛꯑ ꯑꯃꯅ ꯂꯣꯏꯔꯕ ꯑꯗꯩꯗꯒꯤ ꯆꯐꯠ ꯊꯤꯔꯛꯄ ꯄ ꯆꯥꯊꯣꯛꯄꯅꯦ ꯑꯗꯨꯗꯩ ꯏꯃꯥꯟꯅꯕꯅ ꯑꯃꯨꯛ ꯀꯣꯜ ꯇꯧꯔꯛꯀꯦ ꯀꯩ ꯍꯥꯏꯕꯗꯤ ꯑꯃꯨꯛ ꯆꯥꯆꯥꯥꯊꯣꯛꯑꯒ ꯀꯣꯜ ꯈꯔ ꯇꯧꯅꯔꯦꯗꯩ ꯍꯧꯖꯤꯛ ꯑꯃꯨꯛ ꯈꯔ ꯍꯥꯡꯉꯛꯄꯗꯒꯤꯩ ꯅꯪ ꯅꯤꯡꯁꯤꯡꯉꯛꯄꯩ ꯅꯪ ꯑꯃꯨꯛ ꯇꯧꯔꯛꯏꯅꯦ ꯊꯕꯛ ꯍꯥꯡꯉꯝꯗꯧ ꯃꯥꯜꯂꯦꯅ
ꯑꯪ ꯂꯣꯏꯔꯛꯑꯦ ꯊꯕꯛ ꯍꯪꯉꯛꯑꯦ
ꯅ ꯃ ꯃꯈꯥ ꯊꯥ ꯇꯨꯝꯃꯤꯔꯛꯟꯆꯥ ꯐꯃꯨꯡ ꯇꯨꯝꯃꯤꯔꯛ
ꯑꯗ ꯃꯣꯏꯁꯤ ꯃꯌꯥꯏꯒꯤ ꯅꯍꯥꯟ ꯂꯥꯏꯒꯤ ꯇꯧꯕ ꯀꯥꯗꯨꯗ
ꯑꯣ ꯃꯈꯥꯒꯤꯗ
ꯎꯝ ꯇꯦ ꯎꯝ ꯆꯤꯆꯦ ꯍꯣꯏꯒꯤ ꯃꯊꯛ
ꯑꯣ ꯑꯣ ꯑ ꯀ ꯅꯍꯥꯡꯒꯤ ꯑꯁꯤ ꯁꯪꯝꯕꯣꯝꯒꯤ ꯀꯥꯗꯣ ꯁꯣꯐꯚꯥꯗꯣ ꯑꯥ ꯍꯣꯏ ꯑꯗꯨꯁꯨ ꯅꯨꯡꯉꯥꯏꯅꯤ ꯆꯥꯎꯕꯅꯤꯅꯀꯣ
ꯑꯁꯤꯅ ꯑꯁꯤꯅ ꯈꯔ ꯏꯪꯉꯦ ꯃꯪꯅ ꯍꯟꯒꯥ ꯅꯍꯥꯟ ꯅꯨꯡꯗꯥꯡꯒꯤꯗꯨꯗꯗꯤ ꯊꯥꯡꯗꯣꯛꯂꯛꯑꯦ ꯑꯉꯥꯡ ꯊꯞꯃꯟꯗꯅ ꯇꯨꯝꯃꯨ ꯌꯥꯗꯦ ꯄꯨꯡ ꯑꯅꯤ ꯃꯈꯥꯏꯒꯤꯗꯨꯗ
ꯃꯣꯏ ꯊꯧꯅꯥꯎꯁꯨ ꯍ ꯊꯧꯅꯥꯎ ꯁꯨ ꯍꯥꯡꯗꯣꯛꯑ ꯑꯗꯨꯒ ꯀꯔꯤꯒꯤꯅꯣ ꯃꯣꯏ ꯑꯗꯨꯝ ꯂꯨꯝꯕꯨ ꯂꯨꯝꯕꯨ ꯁꯥꯕꯒꯤ ꯇꯥꯏꯞꯇ ꯑꯗꯨꯝ ꯑꯣꯝꯁꯤꯜꯂꯒ ꯆꯥꯛꯄꯩ ꯇꯥꯏꯞ ꯇꯧꯋꯦꯕ ꯑꯗꯣ ꯃꯊꯛꯇꯣ ꯖꯤꯡꯒꯔ ꯈꯟꯕꯒꯤꯔ ꯅꯠꯇ꯭ꯔꯒ ꯁꯥ ꯍꯩꯇꯕ ꯀꯩꯅꯣ ꯇꯧꯕꯒꯤꯔꯥ ꯒ꯭ꯌꯥꯟ ꯇꯥꯗ꯭ꯔꯦꯕ ꯑꯗꯨ ꯑꯗꯨꯏ ꯀꯥꯗꯨ ꯈꯔ ꯁꯥꯒꯨꯝ ꯇꯧꯋꯦ ꯍꯥꯏ ꯇꯥꯔꯦ
ꯃꯣꯏꯗꯨ ꯄꯨꯔꯥ ꯌꯩꯕ ꯑꯃꯁꯨ ꯑꯣꯏꯒꯤꯈꯤꯕ ꯃꯊꯛꯇꯨ ꯈꯟꯈ꯭ꯔ ꯑꯗꯨꯝ ꯈꯔ ꯐꯗꯧꯕ ꯃꯅꯤꯡꯗꯕꯨꯗꯤꯒꯤ ꯃꯃꯡꯕꯨꯗꯤ ꯁꯥꯒꯠꯂꯤꯃꯥꯏꯅ ꯂꯣꯏꯁꯤꯜꯂꯛꯑꯒꯗꯤ ꯐꯗꯧꯕꯖꯥꯔꯦ
ꯍꯣꯏ ꯑꯗꯨꯅ ꯈꯔ ꯈꯟꯈ꯭ꯔꯀꯥꯟꯗ ꯎꯔ ꯂꯥꯡꯉꯀꯥꯟꯗꯕꯨꯗꯤ ꯐꯅꯤ ꯑꯗꯨꯝ ꯃꯤ ꯌꯨꯝ ꯑꯃꯅ ꯈꯟꯈꯤꯕꯁꯦ ꯑꯗꯨꯝ ꯎꯔꯣꯝꯗꯗꯤ ꯂꯥꯛꯁꯤ ꯐꯅꯤ ꯑꯗꯨꯗ ꯊꯪ ꯊꯥꯗ ꯑꯃꯨꯛ ꯅꯨꯡꯉꯥꯏꯇꯕ ꯑ ꯅꯨꯡꯁꯥ ꯐꯪꯗꯏꯀꯣ ꯆꯤꯆꯦ ꯑꯣꯏꯗꯦ ꯃꯃꯥꯡꯒꯤ ꯁꯔꯛꯇꯣ ꯄꯨꯡꯍꯥꯡ ꯍꯥꯡꯕꯅꯤꯅ ꯑꯗꯨꯏꯕꯨꯗꯤ ꯈꯔ ꯈꯟꯈꯤꯗꯕꯅꯕꯤ ꯚꯥꯏ
ꯍꯣꯏ
ꯑꯌꯨꯛꯀꯛꯇꯨ ꯅꯨꯡꯁꯥꯗ ꯑꯦꯞ ꯐꯨꯔꯝꯒꯅꯦ ꯐꯨꯗ꯭ꯔꯣ
ꯑꯌꯨꯛ ꯈꯔ ꯉꯟꯕꯒꯤ ꯃꯇꯝꯗꯨ ꯐꯪꯉꯦ ꯍ ꯄꯨꯡ ꯃꯥꯅꯤ ꯅꯤꯄꯥꯥꯟ ꯃꯈꯥꯏ ꯃꯥꯄꯜ ꯇꯁꯤꯜꯂꯛ ꯑꯗꯩꯗꯤ ꯐꯪꯈꯤꯁ꯭ꯔꯦ
ꯑꯥ ꯀꯩꯅꯣꯗꯣ ꯑ ꯋꯥꯍꯩ ꯍꯟꯗꯣꯛꯄꯩꯗꯣ ꯅꯪ ꯈꯔ ꯇꯧꯔꯤꯕ ꯇꯧꯗꯕ꯭ꯔꯥ ꯑꯗꯨꯝ ꯄꯩꯁꯥꯗꯤ ꯈꯔ ꯈꯔꯗꯤ ꯆꯪꯕꯅꯤ ꯑꯩꯁꯨ ꯈꯔꯗꯤ ꯆꯪꯉꯦ ꯑꯗꯨꯝ ꯇꯦꯛ ꯇꯦꯛ ꯇꯦꯛ ꯃꯆꯥ ꯃꯆꯥ
ꯑꯗꯨꯏꯗꯨ ꯅꯍꯟꯅꯦ ꯑꯩꯅ ꯀꯣꯟꯅ ꯑꯀꯣꯟꯕ ꯀꯩꯅꯣ ꯇꯧꯕꯗꯨ ꯁꯦꯝꯗꯣꯛꯄꯗꯣ ꯑꯗꯨꯗꯗ ꯃꯣꯏ ꯃꯤꯁꯇꯦꯛꯇꯣ ꯑꯣꯏꯌꯦꯅ ꯃꯔꯤ ꯃꯉꯥ ꯑꯗꯨꯝ ꯂꯥꯛꯈꯤꯕꯅꯦꯕ ꯁꯦꯝꯗꯣꯛꯑꯁꯨ ꯑꯗꯨꯝ ꯌꯥꯒꯦ ꯇꯔꯦꯗꯗꯣ ꯑ ꯑꯗꯨꯖ ꯍꯥꯜꯂ ꯍꯥꯜꯂꯗꯖ ꯃꯂ
ꯑꯣ ꯑꯗꯨꯒꯤ ꯃꯇꯨꯡ ꯍꯥꯏꯗꯤ ꯑꯍꯥꯟꯕꯒꯤ ꯚꯣꯏꯁꯇꯨ ꯅꯠꯇꯕꯤꯗ ꯑꯗꯨ ꯂꯣꯏꯈ꯭ꯔꯀꯥꯟꯗ ꯃꯤꯅ ꯉꯥꯡꯅꯕ ꯃꯈꯩꯗꯣ ꯂꯥꯛꯇ꯭ꯔꯣ
ꯃꯣꯏ ꯍꯥꯟꯅ ꯑꯩꯅ ꯊꯥꯈꯤꯕ ꯃꯣꯏ ꯀꯨꯟ ꯊꯥꯔꯛꯏꯩꯅ ꯑꯗꯨꯏꯗꯨꯗ ꯌꯥꯎꯕ ꯚꯣꯏꯁ ꯉꯥꯛꯇꯅꯦꯕ
ꯎꯝ
ꯊꯥꯔꯩꯒ
ꯑꯣ ꯑꯗꯨꯏ ꯃꯇꯨꯡꯗ ꯂꯥꯛꯇꯣꯅꯦ ꯄꯣꯠꯇꯨ ꯃꯥ ꯅꯪ ꯃꯉꯥ ꯃꯉꯥ ꯂꯥꯛꯍꯗꯕꯤꯗ ꯀꯌꯥ ꯂꯥꯟꯈꯤꯕꯅꯣ ꯅꯪꯅ ꯑꯗꯨ ꯃꯌꯥꯝ ꯂꯥꯟꯈꯤꯕꯔꯣ
ꯃꯔꯤ ꯃꯉꯥ ꯂꯥꯟ ꯑꯗꯨ ꯑꯩ ꯃꯊꯪꯒꯤꯗꯨꯗ ꯃꯔꯤ ꯑꯃꯨꯛ ꯂꯥꯜꯂꯛꯄꯅꯦꯕ ꯑꯗꯨ ꯑꯗꯨꯝ ꯃꯈꯥ ꯇꯥꯅ ꯂꯥꯛꯇꯕꯩ ꯑꯗꯨꯏ ꯄꯣꯠꯇꯨꯗ ꯑꯗꯨꯝ ꯂꯥꯛ
ꯑꯗꯨ ꯔꯤꯐ꯭ꯔꯦꯁ ꯇꯧꯔ ꯌꯦꯡꯉꯣ ꯇꯥꯛꯁꯦ ꯍꯥꯞꯇꯦ ꯍꯥꯞꯈ꯭ꯔꯕꯅꯦ ꯍꯥꯏꯕꯅꯦ ꯅꯪꯒꯤꯗꯣ ꯑꯗꯣ ꯑꯗꯨꯃꯥꯏꯅ ꯇꯧꯔꯒ ꯌꯦꯡꯉꯨ ꯂꯥꯛꯇ꯭ꯔꯒꯗꯤ ꯑꯗꯨꯝ ꯍꯥꯏꯔꯛꯑꯣ ꯐꯣꯟ ꯅꯝꯕꯔꯗꯨꯒ ꯑꯅꯝꯕꯔ ꯑꯩꯉꯣꯟꯗ ꯑꯗꯨꯝ ꯂꯩꯔꯦ ꯂꯥꯛ ꯂꯥꯛꯇ꯭ꯔꯥꯗꯤ ꯑꯗꯨꯝ ꯍꯥꯏꯔꯛꯑꯣ ꯑꯩ ꯃꯉꯣꯟꯗ ꯀꯩꯅꯣꯗ ꯑꯩꯃꯥꯟꯅꯕꯤꯗꯨꯗ ꯍꯥꯏꯕꯤꯈꯤꯒꯦ ꯑꯗꯨꯒ ꯃꯥꯅ ꯃꯥꯥꯏ ꯁꯦꯝꯖꯔꯛꯀꯅꯤ
ꯎꯝ ꯀꯩꯅꯣ ꯏꯪ ꯏꯪ ꯂꯥꯎꯕ ꯑꯃ ꯆꯠꯈ꯭ꯔꯦ ꯈꯣꯡ ꯍꯥꯏꯗ ꯃꯊꯛꯄꯗꯤ ꯑ ꯂꯩꯔꯤꯁꯦ ꯃꯈꯥꯗ ꯇꯧꯕꯗꯣ ꯈꯪꯕ꯭ꯔꯥ ꯀꯣꯜꯗꯣ ꯀꯩꯅꯣ ꯇꯧꯋꯦꯕ ꯄꯞꯄꯠ ꯄꯞꯄꯠ ꯇꯠꯂꯒꯅꯦ ꯑꯃꯨꯛ ꯑꯃꯨꯛ ꯀꯩꯅꯣꯝ ꯅꯨꯡꯉꯥꯏꯇꯦꯕ ꯑꯗꯒꯤ ꯈꯣꯟꯊꯥꯡ ꯑꯩꯅ ꯉꯥꯡꯕꯁꯨ ꯑꯗꯨꯝ ꯌꯩꯁꯤꯜꯂꯛꯑ ꯑꯗꯨꯝ ꯇꯥꯕꯤꯗꯣ ꯇꯧꯕ ꯍꯥꯏꯇꯥꯔꯦ ꯑꯗꯨꯏ ꯃꯊꯛꯇ ꯀꯥꯈꯠꯂꯛꯏꯅꯦ ꯆ ꯆꯥꯗ꯭ꯔꯤ ꯍꯥꯏꯕꯅꯦ ꯎꯝ ꯎꯝ ꯑꯩꯁꯨ ꯉꯥꯛꯇꯪ ꯂꯩ ꯋꯥꯛꯀꯤꯡ ꯊꯣꯛꯒꯦ ꯇꯧꯕꯅꯦ ꯁꯝ ꯃꯣꯢꯒ ꯎꯝ ꯍꯣꯏ ꯍꯣꯏ ꯃꯇꯝꯁꯨ ꯂꯣꯏꯁꯤꯜꯂꯛꯑꯦ ꯊꯝꯃꯒꯦꯀꯣ ꯎ